ꯍꯜꯂꯣ ꯃꯤꯁ
ꯇꯥꯔꯦ
ꯑꯪ ꯇꯥꯔꯦ
ꯍꯥ ꯍꯥ
ꯍꯀꯥ ꯆꯕꯗ ꯂꯣꯏꯔꯦ
ꯀꯔꯤ ꯇꯧꯕꯒꯤ ꯍꯀꯥꯆꯩꯅꯣꯅꯦ
ꯃꯤꯁ
ꯅꯣꯏ ꯈꯨꯟꯅꯥꯏ ꯂꯩꯕ ꯑꯝꯇ ꯉꯝꯗ꯭ꯔꯕꯣ
ꯒꯨꯠ ꯅꯥꯏꯠ ꯑꯃ ꯀꯩꯅꯣꯗꯣ ꯊꯥꯏꯌꯦ ꯑꯃ ꯃꯍꯤꯗꯣ
ꯎꯝ ꯑꯗꯨꯗꯤ ꯃꯩ ꯊꯤꯜꯂ ꯊꯥꯕꯅꯤꯗꯅ ꯑꯣ ꯆꯤꯛꯍꯟꯒꯅꯨ ꯆꯤꯛꯍꯟꯒꯅꯨ ꯅꯥꯔꯦ ꯑꯩꯈꯣꯏ ꯄꯨꯜꯂꯞ ꯅꯥꯗꯣꯏꯅꯤ
ꯑꯩꯅꯁꯨ ꯋꯥꯔꯤ ꯁꯥꯟꯅꯕꯒꯤꯁꯤ ꯃꯄꯥꯟꯗ ꯉꯍꯥꯛꯇꯪ ꯂꯦꯞꯄꯨꯒꯗꯧꯅꯤ ꯑꯗꯨꯗ
ꯎꯝ ꯗꯤꯂꯤꯒ ꯀꯣꯏ ꯆꯠꯅꯤꯡꯗ꯭ꯔꯣ ꯀꯣꯏ ꯆꯠꯅꯤꯡꯗ꯭ꯔꯣ ꯀꯣꯏꯕ ꯆꯠꯅꯤꯡꯗ꯭ꯔꯣ ꯍꯜꯂꯣ
ꯃꯣꯏ ꯎꯝ ꯆꯧꯀꯤꯗꯥꯔ ꯑꯣꯏ ꯐꯦꯃꯦ
ꯎꯝ ꯇꯥꯏ ꯇꯥꯏ
ꯃꯣꯏꯁꯤ ꯆꯧꯀꯤꯗꯥꯔ ꯑꯣꯏꯅ ꯂꯩ ꯑ ꯑꯗꯨ ꯃꯣꯏ ꯐꯦꯃꯤꯂꯤ ꯄꯨꯂꯞ ꯂꯩꯔꯕ
ꯃꯥꯅꯦ ꯃꯥꯏ ꯑꯃ ꯏꯆꯦ ꯏꯕꯦꯝꯃꯅ ꯑꯃ ꯂꯩꯕꯗꯣ ꯃꯥꯏ ꯅꯨꯄꯥ ꯂꯩ ꯇ꯭ꯔꯦꯕ ꯑꯗꯨ ꯃꯥꯏ ꯃꯅꯦꯝꯄꯣꯛꯅꯦꯕ ꯑꯃꯗꯨꯅ ꯃꯅꯦꯝꯄꯣꯛꯀ ꯍꯥꯟꯅꯗꯤ ꯔꯤꯒꯨꯂꯔ ꯑꯣꯏꯅ ꯇꯧꯔꯝꯕ ꯃꯅꯤꯕꯣ ꯑꯇꯣꯔꯤꯇꯌꯥ ꯑꯣꯏꯔꯀꯥꯟꯗ ꯃꯥ ꯃꯍꯨꯠ ꯁꯤꯟꯕ ꯈꯥ ꯃꯤ ꯊꯝꯕ ꯌꯥꯗꯕꯅꯤꯅ ꯑꯗ ꯑꯗꯨ ꯑꯗꯨꯝ ꯂꯩꯔꯤꯕꯣ
ꯑꯗꯨꯗꯤ ꯀꯨꯏꯔꯝꯃꯅꯤ ꯃꯣꯏ ꯂꯩꯔꯏꯁꯦ
ꯀꯨꯔꯦ ꯀꯣꯂꯦꯖꯅ ꯍꯧꯗꯣꯔꯛꯄꯗꯒꯤꯩ ꯂꯩꯔꯝꯒꯅꯤ
ꯑꯍꯟ ꯑꯣꯏꯔꯦꯕ ꯃꯣꯏ ꯃꯅꯦꯝꯄꯣꯛꯇꯣ
ꯎꯝꯝ ꯎꯝ ꯀꯖꯤ ꯌꯥꯝ ꯑꯃ ꯐꯌꯦ
ꯎꯝ
ꯇꯋꯤ ꯀꯣꯏꯕꯒ ꯆꯠꯅꯤꯡꯗ꯭ꯔꯣ
ꯆꯠꯅꯤꯡꯉꯦ
ꯁꯤ ꯕꯤꯆꯇꯒ ꯆꯠꯇꯅ
ꯎꯝ ꯃꯣꯏꯔꯥꯡꯗ ꯌꯥꯝ ꯆꯠꯅꯤꯡꯉꯦ ꯍꯧꯖꯤꯛ ꯃꯣꯏ ꯊꯝꯕꯥꯜ ꯁꯥꯄ ꯑꯗꯣ
ꯎꯝ ꯁꯦꯟꯗ꯭ꯔꯥꯗꯨꯔꯣ ꯁꯦꯟꯗꯔꯥꯗ ꯂꯣꯛꯇꯥꯛ ꯀꯤꯗ ꯗ ꯍꯤ ꯍꯣꯜꯂꯥ ꯆꯪꯕꯗꯣ꯫
ꯑꯥ
ꯑꯩꯗꯤ ꯏꯁꯤꯡꯁꯦ ꯌꯥꯝꯅ ꯆꯥꯟꯅꯗꯦꯅꯦ ꯑꯩꯒꯤ ꯑꯦꯂꯔꯖꯤ ꯍꯥꯏꯒꯗ꯭ꯔꯥ ꯏꯔꯥꯏ ꯈꯣꯡꯂꯥꯏ ꯍꯥꯏꯕ꯭ꯔꯥ ꯑꯃ ꯍꯦꯛ ꯇꯧꯕꯗꯣ꯫ ꯑꯩꯗ ꯐꯨꯔꯤ ꯃꯪꯇꯪ ꯃꯪꯇꯪ ꯇꯧꯕꯗꯣ ꯑꯗꯨꯗ ꯌꯥꯝ ꯇꯧꯕ ꯀꯨꯜꯂꯦꯕ ꯑꯩꯁꯦ ꯑꯗꯨꯅꯅꯦ ꯁꯤꯂꯣꯡꯗ ꯀꯣꯏ ꯆꯠꯂꯁꯨ ꯃꯤꯅ ꯗꯥꯎꯀꯤꯗ꯫ ꯕꯣꯠ ꯇꯣꯡꯕ ꯑꯩ ꯇꯣꯡ ꯕꯣꯠꯇꯣꯡꯑꯗꯤ ꯃꯁꯥꯅ ꯑꯗꯨꯝ ꯏꯁꯤꯡꯗ꯫ ꯄꯥꯏ ꯁꯥꯟꯅꯔꯔꯅꯤꯗꯅ ꯏꯔꯥꯏ ꯈꯣꯡꯂꯥꯏ ꯑꯗꯨꯅ ꯁꯤꯂꯣꯡ ꯇꯥꯟꯅ ꯆꯠꯂ ꯑꯃꯨꯛ ꯂꯥꯏ꯫
ꯑꯩ ꯌꯥꯗꯦꯕ ꯑꯩꯁꯦꯡꯅ ꯏꯁꯥꯒꯤ ꯑꯗꯨꯒꯨꯝꯕ ꯑꯦꯂꯔꯖꯤꯗꯣ ꯆꯍꯤ ꯈꯨꯗꯤꯡꯒꯤ ꯇꯧꯗꯣꯏꯅꯦꯕ꯫
ꯎꯝ
ꯑꯁ ꯑꯩꯈꯣꯏ ꯄꯨꯈ꯭ꯔꯤꯗꯒ ꯀꯨꯝꯕꯗꯒ ꯇꯧꯕꯗꯤ ꯏꯃꯥꯏ ꯍꯦꯛꯇ ꯃꯊꯥ ꯃꯊꯥ ꯃꯊꯥ ꯃꯊꯥ ꯍꯣꯏ ꯊꯥꯗꯣꯛꯇꯔꯤ ꯐꯧ ꯐꯠ꯫ ꯐꯠꯇꯕꯤꯗꯣ
ꯎꯝ
ꯁꯤꯂꯣꯡꯗꯨꯗ ꯆꯦꯡ ꯊꯥꯗꯣꯛꯄ ꯆꯠꯂꯨꯒꯗ꯭ꯔꯥꯕ
ꯑꯗꯨꯅ ꯑꯩ ꯑꯗꯨꯝ ꯑꯗꯨꯒꯨꯝꯕ ꯆꯠꯄꯗ ꯑꯩ ꯌꯥꯔꯤꯈꯩ ꯏꯁꯤꯡ ꯁꯨꯛꯇꯦꯡ ꯊꯦꯡꯗꯕꯅꯕ ꯇꯧꯋꯦꯕ ꯑꯩ ꯑꯗꯨꯝ ꯁꯨꯡ ꯊꯦꯡꯗꯦꯕ ꯏꯁꯒꯤ
ꯃꯥꯁꯇꯤ ꯍꯟꯇꯛ ꯁꯟꯐ꯭ꯂꯥꯋꯔꯗꯒ ꯌꯥꯝ ꯆꯠꯄ ꯃꯥꯜꯂꯤꯗ꯫
ꯆꯂꯦ ꯆꯂꯦ ꯑꯗꯨꯏ ꯋꯥꯗꯤ ꯆꯠꯂꯦ ꯋꯥꯇꯔꯥ ꯃꯦꯂꯣꯡꯒ ꯆꯥꯕ ꯆꯠꯂꯤꯗꯨꯗ
ꯑꯥ
ꯑꯩꯈꯣꯏ ꯁꯥꯏꯅ ꯄꯨꯕꯤꯔꯤꯅꯤ꯫
ꯊꯥꯟꯗꯦꯀꯣ ꯃꯔꯝ ꯂꯦꯇꯔꯥꯗꯤ ꯋꯥꯔꯤ ꯀꯌꯥ ꯁꯥꯟꯗꯦ ꯃꯥ ꯗꯨꯝ꯫ ꯌꯥꯝ ꯆꯤꯟꯕ ꯑꯩꯁꯨ ꯌꯥꯝ ꯆꯤꯜꯂꯤꯕꯅꯤ ꯆꯤꯟꯕ ꯑꯗꯤ ꯑꯩꯁꯨ ꯌꯦꯡꯉꯣ ꯍꯧꯖꯤꯛ ꯇꯨꯏꯁꯟ ꯅꯨꯡꯁꯟ ꯆꯠꯄ꯫ ꯀꯨꯏꯗ꯭ꯔꯤꯗꯅ ꯆꯥꯛ ꯏꯁꯤꯡ ꯆꯅꯤ ꯍꯌꯦꯡꯒꯤ ꯇꯥꯛꯅꯕ ꯂꯥꯏꯔꯤꯛ ꯑꯃꯨꯛ ꯄꯥꯅꯤ꯫ ꯁꯝ ꯑꯗꯨꯝ ꯏꯁꯥ ꯏꯊ ꯊꯕꯛ ꯑꯃ ꯑꯗꯨꯝ ꯇꯧ ꯂꯩꯒꯤꯕꯒꯤ ꯃꯥꯒꯤ ꯀꯩꯅ ꯁꯦ ꯑꯩ ꯋꯥꯔꯤꯁꯦ ꯃꯔꯝ ꯂꯩꯇꯗꯤ ꯇꯧꯔꯛꯀꯅꯣ ꯍꯥꯏꯔ ꯇꯧꯅꯗꯦꯕ ꯏꯕꯥꯅꯤꯁꯦ ꯀꯌꯥ ꯃꯥꯁꯨ ꯑꯗꯨꯝ ꯌꯦꯡꯕꯒꯤ
ꯑꯥ ꯑꯣꯖꯥ ꯑꯣꯏꯕ꯭ꯔꯣ ꯃꯤꯁ ꯃꯥꯁꯨ
ꯑꯦꯝ ꯌꯨꯗ ꯊꯕꯛ ꯃꯆꯥ ꯑꯃ ꯇꯧꯋꯦ ꯑꯗꯣ ꯃꯁꯇꯔꯁꯨ ꯇꯧꯊꯣꯛꯀꯅꯤ ꯇꯧꯊꯣꯛꯄ ꯃꯥꯁꯇꯔꯗ ꯂꯣꯏ ꯇꯧꯗ꯭ꯔꯦꯕ ꯑꯦꯝ ꯁꯤ ꯑꯦꯗꯣ ꯑꯗꯨꯅ ꯄꯥꯝꯃꯨꯏ ꯗꯤꯄ꯭ꯔꯣꯖꯤꯠ ꯃꯈꯥ ꯆꯠꯊ ꯊꯕꯁꯨ ꯌꯥꯗ꯭ꯔꯕꯗ ꯁꯕꯖꯦꯛ ꯑꯇꯣꯞꯄ ꯑꯝꯗ ꯁꯥꯎꯠ ꯏꯁ ꯑꯦꯁꯤꯌꯥꯟ ꯁ꯭ꯇꯗꯤꯁꯇꯣ ꯑꯗ ꯃꯁꯇꯔ ꯂꯣꯏꯁꯟꯅꯤꯅ ꯍꯥꯏꯖꯛꯑ ꯀꯟꯗ ꯗꯤꯖꯔꯇꯦꯁꯟꯒꯤ ꯀꯟꯅ ꯃꯊꯥ ꯁꯥꯔꯤꯕ ꯑꯗꯨꯅ ꯏꯕꯥꯅꯤ ꯇꯤꯟꯅꯕꯉꯥꯛꯇꯅꯦ ꯋꯥꯔꯤ ꯁꯨꯡꯁꯥꯟ ꯁꯥꯟꯗꯦ ꯅꯩ ꯆꯠꯂꯨꯖꯦꯗꯤ ꯄ꯭ꯔꯥꯟꯇ ꯇꯧꯅꯔ ꯆꯠꯄꯅꯤꯗꯥ
ꯑꯣ ꯑꯣ
ꯇꯧꯕꯗꯨꯁꯨ ꯑꯩꯈꯣꯏ ꯈꯪꯅꯕ ꯑꯉꯥꯡ ꯇꯔꯕꯨꯁ ꯊꯥꯏꯗꯣ ꯑꯩꯈꯣꯏ ꯈꯪꯅꯕ ꯑꯉꯥꯡ ꯑꯉꯥꯡ ꯃꯈꯜꯗꯤ ꯃꯥꯟꯗꯦ ꯑꯗꯨꯒꯤ ꯑꯃꯨꯛꯃꯨꯛ ꯆꯠ ꯄꯤꯔꯨꯖꯦ ꯆꯠꯄꯅꯤꯗ ꯄꯣꯠꯆꯩ ꯈꯔ ꯂꯩꯕꯣꯏ ꯍꯦꯛ ꯄꯣꯏ ꯂꯧꯕꯣꯏ ꯍꯤ ꯥꯍꯤ ꯍꯤ ꯑꯗꯥꯏ꯭ꯟ ꯇꯧꯕꯅꯤꯗ ꯑꯗꯨꯝ ꯆꯠꯂ
ꯍꯣꯏ ꯑꯃꯨꯛꯃꯨꯛꯁꯨ ꯀꯣꯏꯊꯣꯛꯄ
ꯎꯝ
ꯀꯨꯏꯔꯦꯗ ꯀꯣꯏꯕꯒ ꯆꯠꯈꯤꯗꯕ
ꯎꯝ
ꯍꯥꯏꯗꯤ ꯑꯩꯈꯣꯏ ꯈꯇꯪ ꯆꯠꯄꯁꯨ ꯌꯥꯗꯦ
ꯃꯥꯅꯦ ꯅꯣꯏ ꯑꯉꯥꯡ ꯑꯣꯏꯔꯤ ꯀꯩꯅꯣ
ꯎꯝ
ꯌꯥꯝ ꯆꯠꯂꯛꯈꯤꯅꯤ ꯍꯤꯡꯗꯧ ꯌꯥꯝ ꯑꯝ ꯋꯥꯠꯂꯤ
ꯅꯥꯗ ꯅꯥꯗꯕ ꯅꯥꯕꯍꯥꯏꯖꯦ ꯑꯨꯝ ꯍꯣꯏ ꯇꯝꯕꯕꯨꯗꯤ ꯑꯝꯇ ꯉꯝꯕ ꯅꯠꯇꯦ ꯑꯗꯨꯏꯁꯨ ꯂꯥꯏꯞ ꯏꯁꯇꯥꯏꯜ ꯗꯤꯖꯤꯖ ꯍꯥꯏꯕ ꯑꯃ ꯂꯩꯗꯅ ꯍꯥꯏꯗꯤ ꯁꯨ ꯁꯨꯒꯔ ꯋꯥꯡꯍꯟꯕꯒꯨꯝꯕ ꯕꯤ ꯄꯤ ꯋꯥꯡꯍꯟꯕꯒꯨꯝꯕ ꯑꯗꯨꯒꯨꯝꯕꯗꯗꯤ ꯇꯧꯍꯟꯗꯅꯕ ꯍꯣꯠꯅꯕ
ꯑꯨꯝ
ꯑꯇꯩ ꯑꯇꯩ ꯑꯇꯩꯗꯣ ꯇꯝꯕ ꯑꯝꯇ ꯉꯝꯕ ꯅꯠꯇꯦ ꯑꯗꯨꯁꯨ ꯑꯗꯨꯗꯤ ꯃꯤ ꯗꯥꯏꯕꯤꯇꯤꯁ ꯅꯗꯧ ꯁꯔꯨꯛ ꯑꯦꯁꯄꯛ ꯑꯦꯁ ꯄꯛꯆꯒꯦ ꯍꯥꯏꯕ ꯃꯤ ꯂꯩ ꯀꯩꯅꯣ
ꯍꯣꯏ ꯑꯃꯗꯨꯅ ꯆꯥꯕꯤ ꯊꯛꯄꯤꯗ ꯀꯛꯂꯛꯇꯣꯏꯅꯦꯕ ꯑꯃꯗꯨꯅ ꯆꯥꯔꯤꯉꯥꯏ ꯐꯗꯣꯏꯅꯦꯕ ꯌꯥꯝ ꯈꯦꯠꯅꯕ ꯍꯥꯏꯇꯥꯔꯦ ꯈꯨꯟꯅꯥꯗꯨꯁꯨ
ꯑꯨꯝ
ꯕꯤꯄꯤꯒꯤ ꯆꯠꯅꯕꯤ ꯖꯤ ꯃꯒꯁ ꯑꯁ
ꯆꯤꯟꯖꯥꯛꯅꯁꯨ ꯑꯣꯏꯕꯖꯥꯠꯅꯤꯗ
ꯕꯤꯄꯤ ꯂꯩꯕ ꯃꯤ ꯂꯩꯕꯁꯦ ꯃꯤꯁꯥ ꯋꯥꯔꯤ ꯁꯥꯟꯅꯕꯗꯒꯁꯦ ꯕꯪꯕꯪ ꯁꯥꯎꯒꯠꯄꯤ
ꯃꯣꯏꯔꯣ ꯋꯥꯔꯤ ꯁꯥꯟꯅꯕ ꯋꯥꯏ
ꯑꯨꯝ
ꯑꯩꯈꯣꯏ ꯄꯨꯖꯨ ꯃꯥꯖꯨ ꯏꯁꯇ꯭ꯔꯣꯛ ꯑꯅꯤꯔꯛ ꯑꯍꯨꯝꯂꯛ ꯁꯨꯔꯦꯕ ꯇꯧꯕ
ꯑꯨꯝ
ꯃꯔꯤꯔꯛꯀꯨꯝꯕ ꯁꯨꯔꯝꯗꯧ ꯃꯥꯂꯦ ꯃꯖꯦ ꯑꯗꯨ ꯆꯠꯄ ꯈꯣꯠꯄ ꯀꯩ ꯉꯝꯗꯕꯤ ꯍꯨꯋꯤꯜ ꯆꯤꯌꯔꯗ ꯑꯗꯨꯃꯥꯏꯅ ꯇꯧꯔꯒ ꯀꯨꯏꯔꯦ ꯆꯍꯤ ꯃꯔꯤ ꯃꯉꯥꯛ ꯁꯨꯔꯕꯅꯦ ꯑꯗꯨꯃꯥꯏꯅ ꯂꯩꯔꯛꯄ
ꯑꯨꯝ ꯑꯗꯨ ꯊꯥꯏꯅꯗꯤ ꯕꯤꯄꯤꯅꯤ ꯈꯪꯗ꯭ꯔꯤꯉꯩꯗꯗꯤ ꯂꯥꯏ ꯊꯦꯡꯅꯗꯅ ꯆꯤꯡꯊꯦꯛꯑꯦ ꯍꯥꯏ
ꯍꯣꯏ ꯍꯣꯏ
ꯍꯧꯖꯤꯛꯇꯤ ꯌꯦꯡꯉꯨꯀꯥꯟꯗꯤ ꯕꯤꯄꯤ ꯂꯣꯏ ꯑꯣꯏꯔꯝ
ꯊꯥꯏꯅꯁꯤ ꯂꯩꯗꯤ ꯂꯩꯕꯖꯥꯠ ꯅꯤ ꯊꯥꯏꯟ ꯅ ꯆꯤꯟꯖꯥꯛꯁꯤ ꯐꯕ ꯏꯁꯤꯡ ꯅꯨꯡꯁꯤꯠ ꯐꯕ ꯍꯣꯏ ꯍꯥꯏ ꯁꯥꯕꯅꯤ ꯏ ꯏꯁꯤꯡꯗꯨ ꯇꯣꯇꯤꯗꯩ ꯂꯧꯔꯦ ꯍꯥꯏꯔꯁꯨ ꯇꯣꯇꯤꯒꯤ ꯏꯁꯤꯡꯗꯣ ꯑꯩꯈꯣꯏꯅ ꯁꯤꯖꯤꯟꯅꯔꯤꯕ ꯐꯠꯇꯕ ꯃꯌꯥꯝ ꯀꯦꯃꯤꯀꯦꯜ ꯃꯌꯥꯝꯁ ꯑꯗꯨꯝ ꯇꯨꯔꯦꯟꯗ ꯂꯣꯏ ꯇꯥꯁꯜꯂꯤ ꯉꯥꯛꯇꯅꯤ ꯇꯨꯔꯦꯜꯗꯩ ꯆꯤꯡꯈꯠꯂꯒ ꯑꯃꯨꯛ ꯇꯧꯔꯅꯤ ꯑꯉꯥꯡ ꯄꯣꯛꯇꯉꯥꯏꯐꯧꯗ ꯃꯥꯏꯀꯣ ꯄ꯭ꯂꯥꯇꯤꯗ ꯃꯥꯏꯀꯣ ꯄ꯭ꯂꯥꯁꯇꯤꯛ ꯌꯥꯎꯔꯦꯅ ꯍꯥꯏꯔꯤꯃꯥꯟꯅꯦ
ꯍꯣꯏ ꯑꯩꯈꯣꯏ ꯑꯗꯨꯋꯥꯏꯗꯁꯨꯅꯦ ꯑꯉꯥꯡ ꯄꯣꯛꯂꯛꯇ ꯉꯥꯏꯔꯤꯌꯦ ꯑꯗꯨ ꯃꯥꯁꯦ ꯑꯗꯨꯝ ꯁꯨꯒꯔ ꯋꯥꯡꯉꯒ ꯑꯗꯨꯝ ꯄꯣꯛꯂꯛꯑꯕ ꯍꯧꯖꯤꯛ ꯑꯉꯥꯡꯁꯦ ꯄꯣꯛꯊꯣꯔꯛꯄꯗ ꯑꯗꯨꯝ ꯁꯨꯒꯔ ꯂꯦꯚꯦꯜꯖꯦ ꯂꯦꯚꯦꯜꯁꯦ ꯑꯗꯨꯝ ꯃꯁꯥꯒꯤ ꯋꯥꯡꯖꯔ ꯑꯗꯨꯝ ꯄꯒꯕ
ꯃꯥꯏꯇ
ꯎ
ꯉꯥꯏꯇ ꯅꯪ
ꯑꯗꯨ ꯍꯧꯖꯤꯛ ꯃꯁꯥ ꯀꯩꯀꯩꯗ ꯍꯣꯏ ꯎꯝ ꯃꯁꯥꯁꯦ ꯆꯥꯎꯈꯠꯂꯒ ꯄꯪꯂꯣꯏꯗ ꯅꯣꯏꯕꯤꯗꯣ
ꯎꯝ
ꯑꯣ ꯇꯧꯡꯂꯦ
ꯍꯧꯖꯤꯛ ꯆꯍꯤ ꯀꯌꯥꯃꯨꯛ ꯁꯨꯔꯑꯦ ꯑꯉꯥꯡꯗ
ꯃꯥ ꯁꯨꯒꯦ ꯁꯨꯝꯕꯅꯤ ꯆꯍꯤ ꯇꯔꯦꯠ ꯅꯤꯄꯥꯜ
ꯎꯝ ꯃꯔꯪꯗꯤ ꯒꯨꯂꯤ ꯆꯥꯕ꯭ꯔꯥ ꯀꯩꯗꯧꯋꯦ ꯏꯟꯁꯨꯂꯤꯟ ꯀꯥꯞꯄ꯭ꯔꯥ
ꯒ ꯆ ꯑꯦ ꯨꯂꯤ ꯆ ꯃꯥꯔ
ꯎꯝ ꯑꯁ ꯑꯩꯁꯨ ꯑꯉꯥꯡꯗ ꯄꯤꯛꯅ ꯗꯥꯏꯕꯦꯇꯤꯁ ꯇꯧꯕꯁꯦ ꯑꯉꯥꯡ ꯑꯃ ꯊꯦꯡꯅꯈꯤꯌꯦ
ꯎꯝ
ꯑꯩꯅ ꯊꯦꯡꯅꯕꯗꯤ ꯃꯥ ꯇꯨꯌꯦꯜꯞꯇ ꯊꯦꯡꯅꯕꯅꯦꯕ ꯑꯩꯅ ꯃꯁꯇ ꯇꯧꯕ ꯔꯦ ꯇꯔ ꯃꯥ ꯇꯋꯠꯀꯤ ꯔꯦꯟꯇ ꯂꯩ ꯑꯗꯨ ꯀꯩꯗꯧꯒꯦ ꯀꯗ ꯃꯕꯨꯛꯇ ꯑꯗꯨꯝ ꯏꯟꯁꯨꯔꯤꯟꯁꯦ ꯀꯥꯞꯄ
ꯑꯣ
ꯑꯩ ꯆꯥꯕꯁꯦꯀꯣ ꯈꯔꯗꯤ ꯀꯥꯑꯝꯃꯦꯕ ꯃꯣꯏ ꯃꯆꯤꯟ ꯃꯅꯥꯎꯁꯦ ꯆꯥꯕ ꯆꯥꯕ ꯀꯥꯝꯕꯗꯁꯨ ꯑꯣꯏꯗꯣꯏꯅꯦꯕ ꯑꯩꯈꯣꯏꯒꯤ ꯍꯈꯣꯏ ꯆꯥꯕꯗꯤ ꯆꯥꯅꯤꯡꯉꯝꯅꯤꯀꯣ ꯑꯗꯣ ꯑꯩꯈꯣꯏꯒꯤ ꯍꯦꯛꯇ ꯍꯋꯥꯏ ꯊꯣꯡꯉꯦꯒ ꯍꯥꯏꯔꯒꯁꯨ ꯍꯋꯥꯏꯗꯤ ꯌꯥꯝꯗꯕꯤꯗ ꯨ ꯀꯨꯀꯔꯗ ꯃꯍꯤ ꯄꯦꯛ ꯊꯪꯉꯒ ꯍꯥꯞꯄꯒ ꯍꯦꯛꯇ ꯄꯃꯥ ꯊꯣꯡꯉ ꯆꯥꯕꯤꯗꯣ ꯑꯗꯨꯒꯨꯝꯕ ꯌꯥꯝ ꯇꯧꯋꯦꯕ ꯑꯗꯒꯤ ꯐ꯭ꯔꯤꯅꯦ ꯍꯥꯏꯔꯗꯤ ꯏꯀꯥꯏ ꯈꯪꯗꯕꯤ ꯑꯃ ꯂꯩꯕꯗꯣ ꯑꯗꯨꯁꯨ ꯌꯥꯝ ꯇꯧꯋꯦꯕ ꯏꯥꯏ ꯈꯪꯗꯕꯤꯗꯤ ꯑꯩꯈꯣꯏꯁꯨ ꯀꯔꯤꯒꯨꯝꯕ ꯀꯥꯟꯗ ꯐ꯭ꯔꯤꯗꯣ ꯑꯗꯨꯝ ꯄꯥꯝꯃꯦ꯫ ꯄꯥꯝꯅꯩ ꯉꯥꯛꯇꯅꯦ ꯑꯗꯨꯏꯁꯨ ꯑꯩꯈꯣꯏ ꯍꯦꯟꯖꯟꯅ ꯆꯣꯞꯄ ꯍꯥꯏꯕ ꯑꯝ ꯂꯩꯕꯗꯣ꯫ ꯑꯗꯨ ꯇꯧꯕ ꯎꯝ ꯌꯥꯝ ꯑꯩ ꯑꯩ ꯑꯩ ꯈꯪꯈ꯭ꯔꯦ ꯗꯨꯀꯥꯟꯗ ꯌꯥꯝꯁꯥꯊꯥꯅ ꯆꯣꯞ ꯆꯥꯅꯤꯍꯦ
ꯎ
ꯑꯗꯒꯤ ꯃꯣꯏ ꯃꯆꯦꯁꯦ
ꯑꯥ
ꯑꯩꯈꯣꯏꯒꯤ ꯑ ꯂꯤꯛꯏꯅꯦꯑꯒ ꯃꯇꯥꯡ ꯆꯥꯗꯕꯤ ꯂꯤꯛꯄꯗꯣ ꯈꯪꯕ꯭ꯔꯥ ꯃꯥꯏ ꯕꯔꯗꯦꯁ ꯁꯦ ꯃꯣꯏ ꯍꯦꯔꯣꯅ ꯇꯧꯕꯤꯕꯖꯥꯠꯅꯦ ꯑꯗꯨꯒ ꯀꯦꯛꯁꯦ ꯃꯆꯦꯠ ꯑꯃ ꯄꯨꯔꯛꯑꯦꯕ ꯁ꯭ꯂꯥꯏꯁ ꯑꯃ
ꯑꯥ
ꯍꯦꯇ ꯃꯆꯦꯠ ꯃꯣꯆꯦꯠ ꯃꯆꯠ ꯌꯦꯟꯈꯠꯂꯛꯄꯤꯅꯦꯃꯤ꯫
ꯆꯥꯒꯗꯕ ꯑꯣꯏꯅ ꯏꯀꯥꯏꯕ
ꯃꯥꯏ ꯕꯥꯔꯗꯦꯅꯦ ꯀꯦꯛ ꯆꯥꯛꯍꯥꯎꯒꯥꯏ ꯃꯇꯣꯟꯗ ꯆꯥꯃꯁ ꯃꯇꯣꯟꯗ ꯈꯤꯇꯪꯒ ꯌꯥꯎ ꯄꯨꯔꯛꯄꯗꯣ ꯑꯩꯈꯣꯏꯒꯤ ꯁꯨꯝꯆꯥ ꯆꯥꯕ ꯐꯪꯗꯕ ꯑꯩꯈꯣꯏ ꯇꯥꯏꯞꯇꯒ ꯈꯟꯕꯗꯣ ꯈꯪꯕ꯭ꯔꯥ ꯑꯗꯨꯃꯥꯏꯅ ꯌꯦꯡꯈꯠ
ꯆꯥꯒꯗꯕ ꯑꯩꯈꯣꯏꯅ ꯑꯣꯏꯅ ꯏꯀꯥꯏ ꯎꯝ
ꯑꯩꯈꯣꯏ ꯃꯅ ꯑꯩꯈꯣꯏꯅ ꯑꯩꯈꯣꯏ ꯃꯥꯥꯅ ꯊꯣꯡꯉꯝꯗꯧꯅꯤ ꯃ ꯑꯩꯈꯣꯏ ꯃꯥꯁꯤ ꯌꯦꯟꯒꯨꯝꯕ ꯀꯌꯥ ꯆꯥꯗꯦꯕ ꯑꯗꯨꯅ ꯉꯥ ꯀꯧꯇꯥꯗ ꯊꯣꯡꯉꯝꯕ ꯍꯦꯛꯇ ꯀꯨꯏꯅꯃꯝꯕꯁꯨ ꯅꯣꯡꯃ ꯆꯥꯕꯁꯦ ꯑꯩꯈꯣꯏꯃ ꯍꯥꯏꯅꯤ ꯑꯩꯗꯤ ꯀꯤꯌꯦ ꯄꯨꯟꯁꯤꯗ ꯑꯩꯈꯣꯏ ꯑꯩꯗꯒꯤ ꯑꯗꯨꯃꯥꯏꯅꯒ ꯇꯧꯕꯗꯣ ꯑꯁ ꯑꯩꯗꯤ ꯀꯤ ꯃꯤ ꯃꯌꯨꯝꯗꯒ ꯆꯠꯂꯒ ꯏꯆꯥꯁꯤꯡꯁ ꯑꯗꯨꯃꯥꯏꯅ ꯇꯧꯔꯅꯤ ꯄꯥꯈꯠꯂꯤꯌꯦ꯫ ꯑꯩꯈꯣꯏꯒꯤ ꯍꯦꯛꯇ ꯃꯤꯒꯤ ꯆꯥꯛ ꯏꯟꯖꯥꯡꯒ ꯄꯥꯡꯀꯣꯠꯇ ꯈꯣꯠꯊꯔꯒ ꯃꯣꯏꯅꯤ ꯁꯦ ꯍꯦꯛꯇ ꯄꯩꯔ ꯊꯝꯕꯗꯣ ꯈꯪꯕ꯭ꯔꯥ
ꯑꯣ
ꯍꯥꯎꯋꯦ ꯍꯥꯎꯋꯦ ꯍꯥꯎꯋꯦꯅ ꯄꯪꯆꯥꯗ ꯆꯥꯁꯤꯟꯕꯤꯗꯣ ꯇꯧꯕ꯫
ꯑꯩ ꯅꯣꯏꯒꯤ ꯊꯥꯡꯗꯔꯕ ꯅꯣꯏ ꯀꯣꯛ ꯑꯣꯛꯑꯕ ꯅꯣꯏ ꯀꯣꯟꯅꯔꯕ ꯅꯣꯏꯒꯤ ꯑꯃꯨꯛ ꯀꯣꯠꯂꯨ ꯈꯣꯠꯂꯨꯀꯣ ꯑꯝꯕꯨꯛ ꯍꯥꯏꯗꯕꯗꯣ ꯈꯪꯕ ꯑꯩꯈꯣꯏ ꯃꯥꯅ ꯌꯦꯟꯁꯥꯡꯅ ꯂꯩꯍꯧꯔꯤ ꯍꯥꯞ ꯑꯣꯔꯥ ꯌꯥꯏ ꯍꯥꯏꯕꯣꯛꯑꯒꯦꯗ ꯍꯥ
ꯁꯨ ꯏꯀꯥꯏꯕꯁꯨ ꯈꯪꯗꯕ
ꯃꯣꯏ ꯑꯗꯨꯃ ꯊꯦꯡꯅꯒꯦ ꯑꯩ ꯄꯨꯟꯁꯤꯗ
ꯍ ꯍꯨꯝ
ꯑꯗꯨꯅꯏꯗꯤ ꯍꯩꯅꯗꯦ ꯌꯥꯝꯅ
ꯍꯣꯏ ꯆꯣꯞꯃꯜꯂꯁꯨ
ꯁꯥꯟꯤ ꯆ ꯑꯣꯒꯦ
ꯃꯤꯁꯣꯏꯒꯁꯨ ꯃꯤꯁꯣꯏꯒꯤ ꯕꯦꯁ ꯑꯣꯏꯗꯣꯏ ꯅꯠꯇ꯭ꯔꯕ
ꯃꯆꯦꯗꯨꯅ ꯑꯩꯈꯣꯏꯗꯒꯤ ꯕꯦꯁ ꯑꯅꯤꯒꯨꯝꯕ ꯍꯥꯜꯂꯦꯕ
ꯑꯥ
ꯑꯗꯨꯒ ꯃꯅꯥꯎ ꯅꯨꯄꯤꯗꯨꯗꯤ ꯈꯔ ꯑꯉꯥꯡ ꯑꯣꯏꯅ ꯀꯩꯅꯣ ꯇꯧ ꯂꯥꯏ ꯅꯣꯏꯒꯤꯗꯥꯏꯅ ꯒꯦꯞ ꯂꯩꯅꯔꯛꯄꯅꯦ ꯃꯣꯏꯁꯦ
ꯑꯣ
ꯌꯥꯗꯦ ꯌꯥꯗꯦ ꯌꯥꯗꯦ
ꯎ
ꯅꯤꯠꯇꯕꯨ ꯍꯪꯆꯥꯡ ꯑꯣꯏ
ꯁꯨ ꯁ ꯁꯨ ꯁ ꯁ ꯅꯤꯡꯁꯤꯡꯉ ꯑꯗꯨꯝ ꯂꯩꯍꯧꯕꯗꯣ ꯑꯗꯨꯏꯀꯆꯥꯗꯣꯅ
ꯎꯝꯝꯝ ꯊꯝꯃꯒꯦ ꯀꯣ
ꯑ ꯍꯣꯏ ꯁ